ꯑꯁ ꯄꯤꯛ ꯎꯞ ꯇꯧꯗꯕꯤ ꯀꯩꯅꯣꯃ ꯇꯧꯒꯦ ꯇꯧꯔꯤꯅꯤ ꯎ
ꯆꯥꯛ ꯏꯟꯁꯥꯡ ꯊꯣꯡꯡꯂꯕꯣ ꯆꯥꯗ꯭ꯔꯤ
ꯊꯣꯡꯔꯤ
ꯑꯣ ꯍꯧꯖꯤꯛ ꯊꯣꯡꯔꯤꯕ꯭ꯔꯣ
ꯑꯣꯏ ꯁꯤꯗ ꯑꯩꯈꯣꯏ ꯃꯦꯗꯥꯝ ꯂꯩ ꯃꯦꯗꯥꯝꯊꯣꯡ ꯂꯩ
ꯑꯦ ꯃꯤ ꯃꯤꯗꯤ ꯃꯦꯗꯥꯝ ꯃꯦꯗꯥꯝꯒ ꯂꯩꯑ ꯆꯂ
ꯃꯦꯗꯥꯝ ꯍꯗ ꯂꯩ ꯂꯩ ꯂ ꯂꯩ
ꯑꯣ ꯅꯨꯡꯉꯔꯦꯀꯣ
ꯅꯨꯡꯉꯥꯏꯔꯤꯕꯅꯤ ꯅꯨꯡꯉꯥꯏꯔꯤꯕꯅꯤ ꯊꯕꯛ ꯕ ꯆꯤꯟꯗꯦꯗ
ꯎꯝ
ꯊꯕꯛ ꯊꯕꯛ ꯅꯪꯒꯨꯝꯅꯗꯤ ꯆꯤꯟꯗꯦꯗꯥꯏꯗꯤ
ꯑꯁ ꯌꯨꯝ ꯃꯄꯥꯟ ꯊꯣꯛꯇꯦꯗ ꯔꯨꯝꯗ ꯑꯗꯨꯝ ꯀꯣꯜ ꯇꯧꯔ ꯂꯩꯔꯦꯗ
ꯀꯔꯤꯒꯤꯅꯣ ꯅꯪ ꯍꯟꯗꯛ ꯈꯔ ꯕꯣꯗꯤ ꯕꯤꯜꯗꯤꯡꯒꯤ ꯚꯤꯗꯤꯑꯣ ꯊꯥꯒꯠꯇꯕ
ꯍꯟꯗꯛ ꯃꯔꯛꯁꯤꯦ
ꯑꯗꯨ ꯂꯥꯛꯄꯒ ꯍꯧꯖꯤꯛ ꯁꯦꯇꯜ ꯑꯣꯏꯗ꯭ꯔꯤꯁꯤꯗ ꯁꯤꯗ ꯑꯣꯏꯔꯀꯥꯟꯗ
ꯖꯤꯝ ꯖꯤꯝ ꯍꯥꯡꯗꯧ ꯃꯥꯂꯦꯀꯣ
ꯅꯠꯇꯦꯗ ꯍꯣꯏ ꯍꯪꯉꯅꯤ ꯍ ꯑꯁꯤꯗ ꯁꯥꯟꯅꯅꯤꯡꯉꯥꯏ ꯍꯪꯒꯦ ꯇꯧꯕꯅꯤ
ꯍꯥꯏꯕꯗꯤ ꯅꯪꯒꯤ ꯑꯗꯨꯝ ꯖꯤꯝ ꯑꯃ ꯍꯥꯡꯉꯦꯕ꯭ꯔꯣꯕ
ꯑꯗꯨꯗ ꯑꯗꯨꯒꯤ ꯋꯥꯗꯨꯗꯤ ꯏꯁꯥ ꯂꯩꯇꯦ ꯀꯃꯥꯏ ꯍꯥꯡꯒꯦꯔꯣ ꯄꯩꯁꯥ ꯂꯩꯇꯅ ꯑꯩ ꯁꯅꯥꯅꯤꯡꯉꯥꯏ ꯐꯥꯎꯕ ꯄꯩꯁꯥ ꯂꯩꯇꯦꯅꯦ
ꯑꯩꯅ ꯑꯩꯅ ꯕꯤꯖꯤꯅꯦꯁ ꯀ꯭ꯂꯥꯟ ꯇꯧꯊꯣꯛꯀꯦ ꯅꯪ ꯊꯕꯛ ꯇꯧꯑꯣ ꯑꯗꯨ ꯄ꯭ꯔꯣꯐꯤꯠ ꯑꯩ ꯑꯩꯉꯣꯟꯗ ꯌꯦꯟꯅꯒꯦꯔꯥ
ꯑꯗꯨ ꯅꯪꯅ ꯏꯟꯚꯦꯁꯁꯨ ꯇꯧꯒꯗꯧꯕ ꯑꯗꯨꯒ ꯁꯤ ꯁꯤꯌꯔ ꯁꯤꯌꯔ ꯇꯧꯁꯦ ꯌꯦꯟꯅꯁꯦ ꯑꯥꯏꯗꯤꯌꯥꯁꯨ ꯄꯤꯕ
ꯑꯗꯣ ꯅꯪ ꯅꯣꯏ ꯈꯨꯟꯗ ꯃꯤ ꯆꯥꯝꯃ ꯂꯩꯕ꯭ꯔꯣ
ꯈꯨꯟ ꯍꯥꯏꯁꯤ ꯑꯦꯔꯤꯌꯥꯗꯤ ꯆꯥꯎꯋꯦ ꯑꯗꯨꯕꯨ ꯈꯨꯟꯗꯤ ꯑꯩ ꯈꯨꯟꯗꯤ ꯄꯤꯛꯑꯦ
ꯖꯤꯝꯗꯤ ꯑꯦꯔꯤꯌꯥꯗ ꯀꯌꯥ ꯂꯩꯕ
ꯃꯤꯁꯦ ꯂꯤꯁꯤꯡ ꯂꯤꯁꯤꯡ ꯍꯥꯏꯔꯗꯤ ꯂꯤꯁꯤꯡ ꯃꯔꯤꯒꯨꯝꯕ ꯂꯩꯒꯅꯤ
ꯑꯗꯨꯗꯤ ꯃꯤ ꯌꯥꯝꯃꯦꯅ ꯑꯗꯣ ꯖꯤꯝ ꯍꯥꯡꯉꯗꯤ ꯃꯤꯗ ꯂꯥꯛꯀꯅꯤꯀꯣ
ꯂꯥꯛꯀꯅꯤ ꯂꯥꯛꯀꯅꯤ ꯖꯤꯝ ꯍꯥꯡꯉꯗꯤ
ꯑꯗꯨ ꯑꯣꯏꯔꯗꯤ ꯐꯥꯔꯁ ꯃꯆꯥꯗ ꯇꯧꯕ ꯌꯥꯏꯅꯦ
ꯇꯧꯕ ꯌꯥꯏ
ꯎꯝ ꯈꯟꯊꯕ ꯌꯥꯏ ꯅꯣꯡꯃ
ꯎꯝ ꯖꯤꯝꯗꯣ ꯀꯔꯤ ꯁꯦꯀꯦꯟ ꯍꯦꯟ ꯑꯣꯏꯔꯁꯨ ꯏꯀ꯭ꯋꯤꯞꯃꯦꯟꯁꯤꯡꯗꯣ ꯁꯦꯀꯦꯟ ꯍꯦꯟ ꯑꯣꯏꯔꯁꯨ ꯑꯗꯨꯝ ꯁꯤꯖꯤꯟꯅꯕꯁꯤꯡꯗꯣ ꯑꯗꯨꯝ ꯂꯩꯕ ꯌꯥꯏꯕ
ꯀꯣꯛꯇꯨꯕꯨ ꯑꯗꯨꯝ ꯀꯔꯤꯕ ꯃꯆꯨ ꯀꯣꯛꯇ꯭ꯔꯗꯤ ꯁꯦꯀꯟꯅ ꯐꯩꯗ ꯍꯣꯡꯉꯦꯅ
ꯑꯗꯨꯝ ꯁꯦꯀꯦꯟ ꯍꯦꯟꯅ ꯑꯗꯨꯝ ꯇꯧꯅꯩꯕ ꯃꯤꯁꯤꯡꯗꯣ
ꯖꯤꯝꯒꯤ ꯄꯣꯠꯇꯤ ꯑꯃ ꯑꯅꯤꯗꯤ ꯆꯪꯒꯅꯤ ꯂꯥꯛ ꯑꯃ ꯑꯅꯤꯗꯤ
ꯎꯝ
ꯑꯗ ꯌꯨꯝ ꯁꯥꯕꯗꯗꯤ ꯖꯒꯥ ꯂꯣꯀꯦꯜꯂꯤꯇꯤ ꯑꯃꯈꯛꯇ ꯂꯩꯔꯦ ꯑꯗꯣ ꯏꯀ꯭ꯋꯞꯃꯦꯟ ꯂꯩꯕꯅꯤꯅ ꯌꯨꯝꯗꯤ ꯈꯔ ꯄꯨꯔꯥ ꯀ꯭ꯂꯣꯁ ꯀꯝꯄꯥꯎꯅ ꯐꯕꯅꯦ ꯎꯝ
ꯀ꯭ꯂꯣꯁ ꯀꯝꯄꯥꯎꯟ ꯍꯥꯏꯗꯤ
ꯍꯥ ꯏꯕꯤꯗꯤ ꯐꯣꯔꯋꯥꯜ
ꯑ
ꯐꯣꯔ ꯋꯥꯔꯜꯅ ꯐꯩꯕ ꯑꯣꯄꯦꯟꯗ ꯊꯝꯕꯗꯣ ꯄꯣꯠ ꯆꯩ ꯃꯥꯡꯕ ꯀꯥꯟꯗ ꯑꯗꯨꯝ ꯑꯃ ꯃꯥꯡꯕꯗ ꯑꯗꯨꯝ ꯆꯥꯃꯔꯤ ꯆꯥꯝꯉꯥ ꯃꯥꯡꯒꯅꯦꯕ
ꯎꯝ ꯑꯗꯨꯅꯦ
ꯆꯥꯗꯅꯤꯅ ꯃꯣꯏꯅ ꯄꯨꯗꯕꯁꯦ
ꯑꯥ
ꯄꯣꯠ ꯃꯥꯡꯗꯕ ꯅꯠꯇꯦꯅꯦ
ꯍꯣꯏ ꯌꯨꯝꯕꯨꯗꯤ ꯌꯥꯝꯅ ꯀꯩꯅꯣ ꯌꯨꯝꯕꯨꯗꯤ ꯀꯔꯤ ꯍꯥꯏꯁꯤ ꯔꯁꯤꯗꯒꯤ ꯁꯤꯗꯒꯨꯝꯅ ꯌꯥꯝ ꯇꯥꯡꯂꯔꯣꯏ ꯇꯥꯡꯕꯕꯨꯗꯤ ꯑꯥꯗꯗꯤ ꯑꯗꯨꯝ ꯌꯨꯝꯗꯤ ꯃꯦꯅꯦꯖ ꯇꯧꯕ ꯌꯥꯏ ꯑꯗꯨꯕꯨ ꯖꯤꯝ ꯅꯤꯅ ꯖꯤꯝꯒꯤꯅꯤꯅ ꯌꯨꯝꯁꯦ ꯄꯪꯇꯧ ꯇꯧꯕꯁꯨ ꯌꯥꯗꯕ ꯖꯤꯝꯒꯤ ꯃꯑꯣꯡ ꯑꯃꯗ ꯁꯦꯝꯒꯗꯧꯕꯅꯦꯕ
ꯋꯥꯜꯗꯨ ꯑꯍꯣꯕ ꯂꯩꯔꯁꯨꯒ ꯑꯍꯣꯕ ꯂꯩꯕ ꯍꯥꯏꯕꯁꯦ ꯀꯩꯅꯣ ꯋꯥꯜꯗ ꯄꯨꯂꯥ ꯀꯪꯀ꯭ꯔꯤꯠꯇ ꯁꯥꯗ꯭ꯔꯁꯨ ꯆꯦꯛꯅꯁꯤ ꯁꯥꯗ꯭ꯔꯁꯨ ꯋꯥꯜꯗꯨꯗꯤ ꯑꯀꯟꯕ ꯍꯥꯞꯄ ꯇꯥꯕ ꯃꯊꯛꯀꯤ ꯄꯤꯂꯔꯗꯣ ꯄꯣꯠꯆꯩꯒꯨꯝꯕ ꯌꯨꯡꯕ ꯈꯣꯠꯄ ꯅꯝꯕꯗꯣ ꯂꯦꯡꯗꯅꯤꯉꯥꯏ
ꯎꯝ ꯎꯝ ꯎꯝ
ꯄ꯭ꯂꯥꯁ ꯊꯔꯇꯗꯤ ꯀꯝꯄꯜꯁꯔꯤꯅꯤ ꯄ꯭ꯂꯥꯁ ꯊꯔꯇꯗꯤ
ꯑ ꯍ
ꯎꯝ
ꯍꯣꯏ ꯇꯧꯕ ꯌꯥꯏ ꯑꯩ ꯂꯩꯔꯒ ꯑꯗꯨꯝ ꯑꯗꯨꯗ ꯃꯦꯅꯦꯖ ꯇꯧꯔ ꯂꯩꯕ ꯌꯥꯔꯦ ꯑꯩꯗꯤ ꯑꯗꯨꯕꯨ
ꯄꯩꯁꯥ ꯊꯥꯗꯕꯒꯨꯝꯕꯗꯤ ꯑꯩ ꯍꯧꯖꯤꯛ ꯄꯨꯊꯣꯛꯂꯤꯉꯩ ꯑꯩꯉꯣꯟꯗ ꯁꯛꯇꯤ ꯂꯩꯇꯦꯕ
ꯃꯥꯅꯦ ꯃꯥ ꯅꯪ ꯅꯍꯥꯟ ꯊꯕꯛ ꯇꯧꯕ ꯁꯦꯚꯤꯡ ꯇꯧꯗꯕ꯭ꯔꯣ
ꯀꯗꯥꯏꯗꯒꯤ ꯑꯗꯨꯝ ꯌꯨꯝꯗ ꯄꯩꯁꯥ ꯁꯦꯂꯔꯤ ꯂꯥꯛꯑꯗꯤ ꯑꯗꯨꯝ ꯌꯨꯝꯗ ꯊꯥꯕꯅꯤꯔ
ꯑ ꯑꯦꯂꯤꯁ ꯅꯪ ꯂꯥꯛ ꯑꯅꯤ ꯑꯍꯨꯝꯗꯤ ꯂꯩꯔꯝꯝꯕ ꯌꯥꯏ ꯈꯜꯂꯒ
ꯁ ꯍꯣꯏ ꯇꯦꯕꯤꯡ ꯇꯧꯔꯗꯤ ꯂꯩꯒꯅꯤ ꯁꯦꯚꯤꯡ ꯇꯧꯗꯕꯒꯤꯅꯤ ꯑꯩ ꯆꯥꯅ ꯊꯛꯅꯕ ꯑꯗꯨꯝ ꯑꯩ ꯁꯤꯖꯤꯟꯅꯔꯦꯅꯗꯤ ꯑꯌꯥꯝꯕ ꯈꯣꯏꯗꯗꯤ ꯑꯩ ꯌꯨꯝꯗ ꯊꯥꯕꯅꯦꯕ
ꯎꯝ ꯍꯣꯏꯅꯦ ꯏꯃꯥ ꯏꯄꯥꯁꯨ ꯌꯦꯡꯗꯕꯗꯤ ꯌꯥꯗꯕꯅꯤꯅ ꯑꯗꯨꯝ ꯊꯥꯕ ꯇꯥꯕꯅꯤꯅ
ꯎꯝ
ꯀꯩꯅꯣꯃ ꯑꯩꯅ ꯑꯣꯖꯥꯒꯤ ꯑꯃ ꯍꯥꯏꯔꯝꯕꯗꯣ
ꯎꯝ
ꯅꯦꯛꯁ ꯌꯥꯔꯗꯤ ꯃꯣꯏ ꯀꯝꯄꯜꯁꯔꯤ ꯑꯣꯖꯥꯒꯤ ꯚꯦꯀꯦꯟꯁꯤ ꯊꯣꯔꯛꯀꯅꯤ ꯃꯣꯏꯒꯤꯗ
ꯑ ꯍ
ꯑꯗꯨ ꯃꯇꯝꯗ ꯅꯪꯅ ꯄꯥꯝ꯭ꯔꯗꯤ ꯑꯗꯨꯝ ꯇꯧꯕ ꯌꯥꯅꯤ
ꯎꯝ
ꯃꯣꯏꯁꯦ ꯇꯣꯂꯣꯞ ꯆꯥꯎꯕ ꯍꯥꯏꯕꯁꯦ ꯃꯣꯏ ꯁꯕꯖꯦꯛ ꯑꯌꯥꯝꯕ ꯄꯥꯏꯕ ꯈꯣꯏꯗꯅ ꯇꯣꯂꯣꯞ ꯈꯔ ꯆꯥꯎꯕ ꯃꯥꯜꯂꯦ ꯍꯥꯏꯕꯗꯤ ꯑꯣꯜ ꯔꯥꯎꯟꯗꯔ ꯍꯥꯏ ꯁ꯭ꯀꯨꯜꯅꯤꯅꯀꯣ
ꯎꯝ
ꯀ꯭ꯂꯥꯁ ꯑꯩꯠ ꯐꯥꯎ ꯂꯥꯛꯏ ꯃꯥꯜꯂꯦ ꯃꯣꯏꯁꯦ ꯅꯦꯛꯁꯔ ꯀ꯭ꯂꯥꯁ ꯅꯥꯏꯟ ꯑꯣꯏꯔꯗꯤ ꯑꯦꯗꯃꯤꯁꯟ ꯍꯧꯖꯤꯛꯁꯨ ꯑꯦꯗꯃꯤꯁꯟ ꯍꯥꯡꯉ꯭ꯔꯦ ꯁꯨꯠ ꯌꯥꯝ ꯍꯥꯡꯉꯦ ꯑꯗꯨ ꯍꯧꯖꯤꯛꯇꯤ ꯑꯦꯠꯃꯤꯁꯟ ꯃꯔꯛꯇꯒꯤ ꯍꯥꯡꯉꯗꯤ ꯅꯦꯛꯁ ꯌꯔ ꯀꯔꯤ ꯃꯇꯝꯗꯗꯤ ꯑꯗꯨꯝ ꯃꯤꯗꯤ ꯂꯥꯛꯈ꯭ꯔꯅꯤꯅ
ꯎꯝ ꯍꯝ
ꯑꯗꯨ ꯑꯣꯏꯔꯗꯤ ꯏꯁꯇꯨꯗꯦꯟ ꯌꯥꯝ ꯈꯜꯂꯗꯤ ꯑꯃꯨꯛꯀ ꯑꯣꯖꯥ ꯗꯔꯀꯥꯔ ꯇꯥꯏꯗꯅ ꯑꯗꯨꯗ ꯅꯦꯛ ꯁꯦ ꯑꯩꯅ ꯍꯥꯏꯔꯛꯀꯦ ꯌꯥꯝꯗꯕꯗ ꯑꯦꯂꯚꯦꯟ ꯇꯨꯌꯦꯜꯐꯇꯤ ꯐꯪꯒꯅꯤ ꯍꯥ
ꯍꯥꯏꯔꯛꯑꯣꯕ
ꯍꯣꯏ ꯍꯣꯏ ꯑꯗꯨꯒ ꯅꯪꯗꯤ ꯐ꯭ꯔꯦꯁꯔꯗꯤ ꯅꯠꯇꯦꯗꯅ ꯅꯪ ꯑꯣꯖꯥꯗꯤꯠ ꯂꯤꯁ ꯆ ꯑꯃ ꯑꯝ ꯇꯧꯈ꯭ꯔꯦꯗꯅ ꯑꯗꯨ ꯑꯣꯏꯕꯅꯤꯅ ꯑꯗꯨꯝ ꯅꯪꯗꯤ ꯁꯦꯂꯔꯤꯗꯤ ꯈꯔꯗꯤ ꯉꯥꯡꯅꯕ ꯌꯥꯅꯤ ꯅꯤꯁꯥꯝꯕ ꯈꯣꯠꯄ ꯁꯥꯊꯤꯗꯕꯅꯤꯅ ꯑꯗꯨꯕꯨꯗꯤ ꯇꯤꯆꯤꯡꯗꯤ ꯑꯗꯨ ꯑꯗꯨꯁꯨ ꯌꯦꯡꯉꯦꯅ ꯗꯤꯁꯤꯄ꯭ꯂꯤꯟ ꯌꯦꯡꯉꯦꯗꯅ
ꯑ ꯑ
ꯑꯗ ꯑꯗꯨꯒꯨꯝꯕ ꯐꯔꯗꯤ ꯑꯗꯨꯝ ꯃꯤꯅꯁꯨ ꯅꯨꯡꯁꯤꯒꯅꯦꯕ ꯃꯄꯨꯗꯨꯅꯁꯨ ꯑꯩꯒꯤ ꯃꯔꯨꯞ ꯅꯨꯄꯥꯗꯁꯨ ꯅꯤꯁꯥ ꯑꯃ ꯈꯣꯠꯄ ꯑꯗꯨꯒꯕ ꯀ ꯆꯥꯗꯦ ꯑꯗꯨꯒ ꯍꯧꯖꯤꯛ ꯄ꯭ꯔꯤꯟꯁꯤꯄꯜꯗꯨꯅ ꯂꯩꯇꯕ ꯃꯇꯝꯗ ꯄ꯭ꯔꯤꯟꯁꯤꯄꯜꯒꯤ ꯃꯆꯥ ꯑꯅꯤꯁꯨ ꯑꯣꯖꯥ ꯇꯧ ꯌꯥꯏꯌꯦ
ꯎꯝ
ꯑꯗꯨꯝ ꯁ꯭ꯀꯨꯜꯗꯣ ꯉꯥꯛꯁꯜꯂꯒ ꯌꯦꯡꯉꯒ ꯑꯗꯨꯕꯨ ꯀꯔꯤ ꯍꯥꯏꯁꯤꯔꯥ ꯑꯩꯒꯤ ꯃꯔꯨꯞꯇꯨꯅ ꯈꯔ ꯑꯣꯐꯤꯁꯁ ꯋꯥꯛ ꯃꯗ ꯃꯥ ꯇꯕꯛꯇꯛꯇꯣ ꯌꯦꯡꯁꯤꯟꯕ ꯍꯥꯏꯇꯥꯔꯦ ꯃꯗꯨꯒꯤꯗꯃꯛꯇ ꯃꯥꯕꯨꯁꯦ ꯑꯗꯨꯝ ꯅꯨꯡꯁꯤꯕꯤꯔꯒ ꯁꯨꯃꯥꯏ ꯁꯨꯃꯥꯏꯅ ꯇꯧꯔ ꯁꯨꯃꯥꯏꯅ ꯇꯧꯔ ꯅꯪꯒꯤꯁꯨ ꯃꯊꯪꯗꯗꯤ ꯐꯖꯅ ꯇꯧꯕꯤꯒꯦꯅ ꯍꯥꯏ ꯍꯥꯏꯌꯦꯔꯗꯤ ꯀꯝꯄꯜꯁꯔꯤꯣꯏ ꯁꯦꯂꯔꯤ ꯑꯗꯨꯝ ꯏꯟꯀ꯭ꯔꯤꯁ ꯇꯧꯅꯤ ꯌꯥꯏ ꯑꯗꯣ ꯍꯟꯗꯛ ꯑꯉꯥꯡꯁꯨ ꯃꯤ ꯌꯥꯝꯗ꯭ꯔꯔꯤꯕꯅꯤꯅ ꯃꯣꯏ ꯑꯦꯂꯚꯦꯟ ꯇꯨꯋꯦꯜꯐ ꯐꯪꯉꯦ ꯍꯥꯏꯗꯤ ꯑꯩꯒꯤ ꯃꯔꯛꯇꯗꯤ ꯐꯤꯐꯇꯤꯟ ꯐꯪꯉꯦ ꯃꯥꯗꯤ ꯊꯕꯛ ꯌꯥꯝꯃꯅꯤꯅꯀꯣ ꯑꯗꯣ ꯃꯥꯗꯤ ꯅꯨꯡꯉꯥꯏꯗꯤ ꯅꯨꯡꯉꯥꯏꯍꯦ ꯑꯗꯨꯗꯣ ꯅꯪꯁꯨ ꯅꯦꯛꯁ ꯏꯌꯥꯔ ꯂꯥꯛꯑꯗꯤ ꯍꯥꯏꯕ ꯉꯝꯗꯦꯗꯅ ꯑꯗꯨꯝ ꯅꯪꯒꯤ ꯑꯣꯖꯥꯗꯗꯤ ꯑꯗꯨꯝ ꯅꯕꯥꯅꯤꯅ ꯏꯟꯇꯔꯚꯤꯌꯨ ꯑꯃ ꯇꯧꯕ ꯃꯇꯝꯗ ꯑꯗꯨꯒ ꯁꯦꯂꯔꯤꯒꯤ ꯃꯇꯥꯡꯗ ꯋꯥꯔꯤ ꯁꯥꯟꯅꯕ ꯀꯥꯟꯗ ꯅꯣꯏꯅ ꯀꯃꯥꯏꯅ ꯑꯦꯄ꯭ꯔꯣꯁ ꯇꯧꯕ꯭ꯔꯥ ꯑꯗꯨꯝ ꯈꯛꯇ ꯂꯩꯩꯅ
ꯎꯝ
ꯑꯣꯅꯤꯗ ꯒꯨꯍꯥꯇꯤꯗꯤ ꯂꯥꯞꯇꯦꯗꯅ ꯌꯨꯝꯗꯒꯤ
ꯎꯝ ꯉꯥꯛꯇꯦ ꯑꯗꯨꯝ ꯊꯣꯛꯅꯤꯡꯕ ꯃꯇꯝꯗ ꯊꯣꯛꯄ ꯆꯠꯅꯤꯡꯕ ꯃꯇꯝꯗ ꯑꯗꯨꯝ ꯆꯝꯕꯩ ꯍꯥꯏ ꯒꯔꯤ ꯁꯨ ꯆꯠꯄꯏ ꯑꯗꯨꯕꯨꯁꯨ ꯆ ꯄꯥꯏ ꯍꯣꯏ ꯂꯩꯐꯝꯗꯣ ꯃꯤꯁꯤꯡꯗꯣ ꯄ꯭ꯔꯤꯟꯁꯤꯄꯥꯜꯒꯨꯝꯕ ꯗꯥꯏꯔꯦꯛꯇꯔꯒꯨꯝꯕ ꯐꯩꯔꯗꯤꯀꯣ ꯐꯔꯗꯤ ꯑꯗꯨꯝ ꯅꯨꯡꯉꯥꯏꯕꯅꯤ ꯑꯩ ꯂꯩꯐꯝꯗꯨꯗꯤ ꯄ꯭ꯔꯦꯁꯥꯔ ꯌꯥꯝꯃꯤꯗ ꯑꯩꯐꯝ ꯅ ꯍꯥꯟꯒꯤꯗꯣ
ꯎꯝ ꯑꯗꯨꯒ ꯖꯒꯥꯗꯨꯁꯨ ꯑꯩꯈꯣꯏꯒꯤ ꯖꯒꯥ ꯅꯠꯇ
ꯎꯝ
ꯃꯤ ꯒꯥꯅꯤꯅꯅꯥ ꯋꯥ ꯉꯥꯡꯕꯁꯨ ꯉꯝꯗꯤꯗꯣ
ꯖꯤꯝꯒꯤ ꯍꯥꯏꯕꯗꯣ
ꯑꯥ ꯑꯥ ꯇꯥꯏ ꯇꯥꯏ
ꯅꯣꯅꯤꯗ ꯅꯣꯅꯤ ꯅꯣꯅꯤꯗ ꯇꯧꯕ ꯌꯥꯏ ꯍꯦꯠꯀ꯭ꯋꯥꯇꯔ ꯑꯗꯨꯗ ꯃꯤꯁꯨ ꯑꯗꯨꯗꯒꯤ ꯍꯦꯟꯅ ꯑꯩꯈꯣꯏꯗꯒꯤ ꯍꯦꯟꯅ ꯌꯥꯝꯃꯤꯕ
ꯎꯝ ꯎꯝ ꯎꯝ
ꯑꯗꯨꯒ ꯃꯤꯁꯨ ꯔꯔꯤꯍꯏꯁꯤꯔꯣ ꯑꯗꯨꯝ ꯖꯤꯝ ꯁꯥꯟꯅꯕ ꯃꯤ ꯈꯔꯁꯨ ꯂꯩꯑꯕ ꯑꯗꯨꯗ ꯖꯤꯝꯗꯤ ꯀꯌꯥ ꯐꯖꯕ ꯂꯩꯇꯦꯕ ꯑꯗꯨꯅ ꯌꯨꯝꯁꯨ ꯑꯗꯨꯝ ꯕꯔꯥ ꯁꯥꯟꯅ ꯂꯩꯔꯦꯕ ꯂꯝꯕꯤ ꯃꯇꯥꯏ ꯃꯇꯥꯏꯗ ꯑꯗꯨꯗ ꯌꯦꯡꯕ ꯌꯥꯏ ꯃꯣꯏ ꯕꯤꯜꯗꯤꯡꯁꯦ ꯈꯧꯄꯨꯝꯗꯗꯤ ꯖꯤꯝ ꯁꯦꯝꯅꯕ ꯕꯤꯜꯗꯤꯡ ꯀꯌꯥ ꯂꯩꯇꯦꯕ
ꯎꯝ ꯎꯝ ꯎꯝ
ꯀꯩꯅꯣ ꯅꯣꯅꯦꯗꯗꯤ ꯕꯤꯜꯗꯤꯡꯁꯦ ꯑꯗꯨꯝ ꯂꯩꯌꯦꯕ ꯑꯩꯈꯣꯏꯅ ꯈꯔ ꯀꯔꯤ ꯍꯥꯏꯁꯤꯔꯁꯤ ꯁꯦꯝꯗꯣꯛꯔꯒ ꯑꯗꯨ ꯑꯝꯇ
ꯊꯝꯕ ꯌꯥꯔꯤꯕ ꯏꯀ꯭ꯋꯤꯞꯃꯦꯟꯁꯤꯡꯗꯣ
ꯍꯣꯏ ꯍꯣꯏ ꯍꯣꯏ ꯌꯦꯡꯕ ꯌꯥꯅꯤ ꯖꯤꯝ ꯍꯥꯏꯕꯁꯦ ꯅꯪ ꯖꯤꯝ ꯁꯥꯔꯒ ꯑꯃꯨꯛꯀ ꯁꯄ꯭ꯂꯤꯃꯦꯟ ꯌꯣꯟꯕꯁꯨ ꯌꯥꯏ ꯕꯤꯖꯤꯅꯦꯁꯅꯤ ꯕꯤꯖꯤꯅꯦꯁ ꯈꯛꯇꯅꯤꯅ ꯑꯗꯨ ꯁꯞ꯭ꯂꯤꯃꯦꯟꯗꯨꯗ ꯖꯤꯝ ꯁꯥꯟꯅꯕ ꯈꯛ ꯀꯅ ꯆꯥꯕꯁꯨ ꯅꯠꯇꯦ ꯏꯁꯄꯣꯔꯠꯁꯃꯦꯟ ꯑꯦꯕ꯭ꯔꯤ ꯏꯁꯄꯣꯔꯠꯁꯃꯦꯟꯁꯤꯅ ꯆꯥꯏꯌꯦꯕ ꯑꯗꯨꯝ ꯃꯥꯔꯀꯦꯇꯤꯡ ꯇꯧꯕ ꯃꯊꯛꯇꯁꯨ ꯂꯩꯌꯦꯗꯅ ꯖꯤꯝꯁꯨ ꯆꯞ ꯃꯅꯩ ꯁꯄ꯭ꯂꯤꯃꯦꯟꯖꯨ ꯆꯞ ꯃꯥꯅꯩ꯫ ꯄ꯭ꯔꯣꯐꯤꯠ ꯐꯪꯉꯦ ꯍꯥꯏꯗꯤ ꯑꯗꯨꯝ ꯂꯣꯏꯅꯃꯛ ꯌꯦꯡꯁꯤꯟꯕ ꯇꯥꯕꯅꯦ ꯎꯍꯨꯝ
ꯪꯅꯪꯅ ꯍꯥꯏꯕ ꯑꯥꯏꯗꯤꯌꯥꯁꯤ ꯑꯗꯨꯝ ꯌꯥꯏ
ꯎꯝ ꯑꯗꯣ ꯖꯤꯝꯖꯦ ꯇꯧꯔꯗꯤ ꯇ꯭ꯔꯦꯅꯔꯁꯤꯗꯤ ꯐꯖꯅ ꯅꯪꯖꯦ ꯐꯖ ꯂꯣꯏꯃꯛ ꯈꯪꯕ ꯇꯥꯕ
ꯕꯣꯗꯤꯕꯨꯗꯤ ꯄꯨꯔꯥ ꯄꯣꯝꯈꯠꯂꯒ ꯕꯣꯗꯤ ꯕꯤꯜꯗꯔ ꯑꯣꯏꯗ꯭ꯔꯁꯨ ꯇ꯭ꯔꯦꯅꯔꯗꯨꯗꯤ ꯍꯧꯕꯗꯒꯤ ꯑꯔꯣꯏꯕ ꯐꯥꯎ ꯂꯦꯡꯕꯗꯒꯤ ꯈꯣꯄ ꯑꯦꯡꯒꯜ ꯐꯥꯎ ꯈꯪꯒ ꯈꯪꯒꯗꯕꯅꯤꯕ
ꯑꯗꯨꯗꯤ ꯈꯔ ꯇꯝꯕ ꯇꯥꯔꯦꯅ ꯍꯧꯖꯤꯛ ꯈꯔ ꯈꯪꯕꯗꯨꯒ ꯑꯗꯨꯒ ꯈꯔ ꯀꯩꯅꯣ ꯗꯔꯥ
ꯑꯗꯨꯒ ꯐꯥꯔꯁ ꯍꯧꯕꯗ ꯕꯣꯗꯤ ꯕꯤꯜꯗꯤꯡ ꯇꯧꯈ꯭ꯔꯕ ꯃꯤꯕꯨꯗꯣ ꯅꯣꯏ ꯑꯗꯨꯗ ꯂꯩꯕꯗꯣ ꯐ꯭ꯔꯤꯗ ꯑꯦꯗꯃꯤꯁꯟ ꯇꯧ ꯐꯥꯔꯁ ꯐꯥꯔꯁꯇꯗꯤꯕ ꯑꯣꯄꯅꯤꯡ ꯇꯧꯕ ꯃꯇꯝꯗꯤ ꯑꯦꯗꯃꯤꯁꯟꯒꯤ ꯑꯃ ꯂꯩꯕꯅꯤ ꯃꯣꯏꯒꯤ ꯏꯁꯇ꯭ꯔꯦꯇꯦꯖꯤ ꯑꯃ ꯂꯩꯕꯅꯤ
ꯑꯍꯥ ꯑꯦꯠꯃꯤꯁꯟ ꯂꯧꯗꯕꯤꯗ ꯇꯧꯕꯗꯣ
ꯑꯍꯣꯏ ꯐꯥꯔꯁꯀꯤ ꯑꯥ ꯐꯥꯔꯁ ꯇꯨ ꯊ꯭ꯔꯤ ꯃꯟꯒꯤꯗꯣ ꯍꯥꯏꯔꯤꯁꯤꯅꯦ ꯑꯦꯃꯤꯁꯟ ꯇꯧꯗꯕꯤ ꯃꯤ ꯆꯪꯅꯤꯡꯕ ꯃꯈꯩ ꯆꯪꯉꯣ ꯅꯠꯇ꯭ꯔꯒ ꯋꯥꯟ ꯃꯟ ꯍꯥꯏ ꯋꯥꯟ ꯃꯟꯠ ꯋꯥꯟ ꯃꯟ ꯇꯨ ꯃꯟ ꯊ꯭ꯔꯤ ꯃꯟꯗꯤ ꯑꯈꯣꯏ ꯃꯊꯛꯇ ꯂꯩꯀꯣ ꯃꯤ ꯀꯌꯥꯃꯨꯛ ꯌꯥꯝꯕ꯭ꯔꯥꯗꯣ ꯃꯤ ꯑꯗꯨꯃꯛ ꯌꯥꯝꯗ꯭ꯔꯗꯤ ꯑꯗꯨꯝ ꯃꯟꯁꯤꯁꯨ ꯏꯟꯀ꯭ꯔꯤꯖ ꯇꯧꯕ ꯌꯥꯏꯑꯕ ꯍꯥꯏꯕ ꯗꯤ ꯃꯟꯠꯂꯤ ꯐꯤ ꯈꯛꯇ ꯂꯧꯔꯒ ꯑꯗꯨ ꯃꯤ ꯌꯥꯝ ꯌꯥꯝꯃꯗꯤ ꯋꯥꯟ ꯃꯟꯠ ꯍꯥꯏꯔ ꯗꯤ ꯃꯤ ꯌꯥꯝ ꯂꯥꯛꯀꯅꯤꯗꯅ ꯑꯗꯨꯃꯥꯏ ꯑꯗꯨꯃꯥꯏꯅ ꯇꯧꯕ ꯌꯥꯅꯦꯕ
ꯍꯣꯏ ꯃꯤ ꯌꯥꯝ ꯂꯥꯛꯑꯗꯤ ꯑꯈꯣꯏꯒꯤ ꯖꯤꯝꯗꯨꯁꯨ ꯑ ꯃꯤ ꯃꯤꯉꯣꯟꯗ ꯈꯪꯍꯜꯂꯦꯗꯅ ꯑꯦꯚꯔꯇꯥꯏꯁ ꯇꯧꯕꯒꯨꯝꯕꯅꯦꯕ
ꯑꯗꯨꯅꯤ ꯑꯗꯨꯒ ꯎꯝ ꯈꯔ ꯌꯣꯠ ꯌꯣꯠ ꯊꯥꯡꯕ ꯃꯤ ꯀꯝꯄꯤꯇꯤꯁꯟꯒꯨꯝꯕ ꯈꯔ ꯌꯥꯎꯈ꯭ꯔꯕ ꯃꯤꯗꯣ ꯑꯗꯨꯒꯨꯝꯕꯗꯣ ꯀꯧꯔꯒ ꯈꯔ ꯑꯦꯗꯚꯔꯇꯥꯏꯁ ꯇꯧꯕ